ꯑꯥꯎ
ꯇꯥꯏꯌꯦ ꯅꯨꯡꯉꯥꯏꯔꯤꯕ꯭ꯔꯣ
ꯅꯨꯡꯉꯥꯏꯔꯤꯌꯦ ꯆꯥꯛ ꯊꯣꯡꯈ꯭ꯔꯕ꯭ꯔꯣ
ꯑꯣ ꯊꯣꯡꯗꯦ ꯑꯩ ꯆꯥꯛ ꯅꯪ ꯀꯔꯤ ꯆꯥꯛ ꯊꯣꯡꯕ꯭ꯔꯣ ꯅꯪ
ꯑꯣ ꯑꯩꯗꯤ ꯆꯥꯛ ꯊꯣꯡꯉꯤꯌꯦ
ꯑꯣ ꯀꯔꯤ ꯃꯊꯦꯜ ꯊꯣꯡꯒꯦ
ꯎꯝ ꯉꯁꯤꯗꯤ ꯑꯣꯛꯀꯤ ꯃꯈꯣꯡ ꯊꯣꯡꯉꯦ ꯎꯝ ꯍ ꯍꯥꯎ ꯕꯅꯦ ꯑꯍꯥꯎ ꯑꯍꯥꯎꯕ ꯆꯥꯔꯒ ꯑꯩꯒꯤ ꯑꯉꯥꯡꯁꯤꯡꯗꯣ
ꯎꯝ
ꯈꯔ ꯅꯣꯏꯍꯟꯒꯦ ꯇꯧꯕ
ꯑꯣ ꯍꯣꯏ ꯄꯤꯖꯧ
ꯎꯝ ꯑꯩꯒꯤ ꯑꯩꯒꯤ ꯏꯆꯥ ꯑꯍꯨꯝꯗꯣ
ꯎꯝ
ꯑꯗꯨ ꯈꯔ ꯅꯣꯏꯍꯟꯒꯦ ꯇꯧꯕꯅꯦ ꯑꯍꯥꯎꯕ ꯂꯥꯁꯇ ꯂꯥꯁꯇ ꯍꯥꯎꯃꯟ ꯍꯥꯎꯃꯟꯘꯅꯀꯣ ꯀꯩꯅꯣ ꯇꯧꯕꯅꯦ ꯅꯣꯏ ꯅꯣꯏꯒꯅꯤ ꯎꯝ ꯍꯌꯦꯡ ꯃꯤ ꯐꯣꯟꯅꯕ ꯀꯥꯟꯗꯁꯨ ꯉꯝꯅꯉꯥꯢ ꯃꯔꯨꯞꯁꯤꯡꯒ
ꯅꯪꯒꯤꯁꯦ ꯃꯤ ꯐꯨꯅꯅꯤꯉꯥꯏꯅꯦꯕ
ꯑꯪ ꯃꯤ ꯃꯤ ꯐꯨꯅꯉꯥꯏꯁꯨ ꯌꯥꯎꯗꯕ ꯌꯥꯗꯦꯅꯦꯍꯦ
ꯍꯧꯖꯤꯛꯀꯥꯟꯗꯤ ꯀꯔꯤ ꯀꯔꯤ ꯍꯣꯠꯅꯔꯤꯒꯦ
ꯍꯧꯖꯤꯛ ꯀꯟꯁꯦ ꯑꯣꯐꯤꯁ ꯆꯠꯂꯦ
ꯑꯦ ꯐꯩꯅꯦ
ꯍꯧꯖꯤꯛꯀꯥꯟꯘꯤ ꯑꯣꯐꯤꯁꯇ ꯆꯠꯂꯦ ꯂꯧꯕꯨꯛꯇ ꯑꯣꯐꯤꯁ ꯆꯠꯂꯦ
ꯑꯦ
ꯂꯧꯕꯨꯛꯀꯤ ꯑꯣꯐꯤꯁꯅꯦ ꯑꯩꯈꯣꯏꯅ ꯆꯠꯄꯗꯣ
ꯎꯝ
ꯅꯨꯡꯉꯥꯏꯈ꯭ꯔ ꯖꯥꯠꯅꯦ
ꯅꯨꯡꯉꯥꯏꯔꯝꯅꯤ ꯅꯨꯡꯉꯥꯏꯔꯝꯅꯤ ꯃꯤ ꯄꯨꯜꯂꯞ ꯄꯨꯜꯂꯞꯅꯦ ꯆꯠꯂꯤꯗꯣ
ꯃꯤ ꯄꯨꯜꯂꯞ ꯄꯨꯜꯂꯞ ꯆꯥꯏ ꯅꯨꯡꯊꯤꯜ ꯁꯤꯡꯖꯨ ꯆꯥꯒꯅꯤ ꯈꯔ ꯋꯥꯔꯤ ꯁꯥꯟꯅꯒꯅꯤ ꯅꯣꯛꯀꯅꯤ ꯅꯨꯡꯉꯥꯏꯈ꯭ꯔꯕꯖꯥꯠꯅꯤ
ꯍꯧꯖꯤꯛꯀꯥꯟꯗꯤ ꯅꯨꯡꯊꯤꯟꯗ ꯌꯨꯝꯗ ꯁꯤꯡꯁꯨ ꯆꯥꯟꯅꯗ꯭ꯔꯕ꯭ꯔꯣ
ꯎꯝ ꯍꯧꯖꯤꯛꯀꯥꯟꯗꯤ ꯁꯤꯡꯖꯨ ꯆꯗ꯭ꯔꯦ ꯑꯩꯒꯤ ꯁꯤꯗ ꯂꯩꯕ ꯃꯤꯁꯤꯡꯁꯨ ꯍꯧꯖꯤꯛꯀꯥꯟ ꯐꯤꯒꯔ ꯂꯣꯏꯅ ꯁꯦꯝꯅꯕꯤꯒꯤꯀꯣ
ꯑꯣꯣ ꯑꯦ ꯃꯤ ꯐꯤꯒꯔ ꯁꯦꯝꯕꯗ ꯁꯤꯡꯁꯨ ꯌꯥꯝ ꯀꯥꯟꯅꯩ ꯍꯥꯏꯕꯗꯨꯗꯤ
ꯍꯣꯢ ꯑꯩꯈꯣꯏꯒꯤ ꯀꯥꯟꯅꯅꯉꯥꯏ ꯅꯠꯇꯦꯅꯦ ꯑꯩꯈꯣꯏꯅ ꯆꯥꯕꯁꯦ ꯄꯨꯔ ꯆꯥꯎꯈꯠꯅꯉꯥꯏꯒꯤꯗꯃꯛꯇ ꯑꯣꯏ ꯔꯕ ꯑꯗꯨꯒꯤ ꯇꯣꯛꯈ꯭ꯔꯁꯤ ꯍꯢꯅ ꯇꯣꯛꯈ꯭ꯔꯦ ꯆꯥꯟꯅꯗ꯭ꯔꯦ
ꯍꯣꯏ ꯍꯣꯏ ꯍꯛꯆꯥꯡ ꯐꯤꯒꯔꯁꯨ ꯈꯔ ꯁꯦꯝꯍꯧꯒꯇꯧꯕꯅꯤ ꯅꯠ
ꯎꯝ ꯄꯨꯟꯁꯤꯁꯦ ꯍꯤꯡꯕ ꯀꯨꯏꯅ ꯍꯤꯡꯕ ꯌꯥꯔꯣꯏꯗꯧꯔꯤ
ꯎꯝ ꯀꯨꯏꯅ ꯍꯤꯡꯅꯤꯡꯉꯥꯏ ꯍꯥ ꯅꯠꯇ꯭ꯔꯥ
ꯑꯗꯨꯨꯁꯨ ꯀꯨꯏꯃꯜꯂꯁꯨ ꯇꯥꯂꯦꯅꯦ
ꯑꯗꯨꯅꯦ ꯍꯥꯅꯨꯕ ꯀꯥꯟꯗ
ꯚꯤꯗꯤꯑꯣ ꯑꯃ ꯌꯦꯡꯉꯦꯕ ꯑꯩꯗꯣꯀꯣ ꯅꯍꯥꯟꯗꯣ ꯊꯦꯡꯅꯕꯅꯦꯕ ꯎꯝ ꯑꯩꯈꯣꯏ ꯑꯩꯈꯣꯏ ꯑꯦꯁ ꯋꯥꯏꯒꯤ ꯚꯤꯗꯤꯑꯣꯅꯦꯕ ꯑꯗꯨꯗꯣ ꯀꯩꯅꯣ ꯇꯧꯕ ꯅꯨꯄꯤ ꯍꯅꯨꯕꯒ ꯍꯅꯨꯕꯁꯦ ꯃꯣꯏ ꯆꯍꯤꯁꯦ ꯂꯤꯔꯦꯕꯀꯣ ꯃꯇꯝ ꯃꯥ ꯏꯁꯣꯟ ꯁꯣꯟ ꯍꯔꯦ ꯁꯔꯨ ꯁꯔꯥꯡ ꯉꯥꯛꯇ ꯉꯥꯏꯔꯕꯅꯦ ꯃꯣꯏꯁꯦ ꯈꯔ ꯋꯥꯡꯒꯗꯧ ꯃꯥꯜꯂꯦ ꯍꯅꯨꯕꯗꯣ ꯃꯥꯒꯤ ꯁꯨꯔꯨꯒꯨꯝꯕ ꯈꯥꯛꯇ ꯑꯣꯏꯔꯦ ꯑꯗꯨꯒꯤ ꯍꯅꯨꯕꯅ ꯍꯦꯟꯅ ꯂꯤꯕ ꯃꯥꯜꯂꯦ ꯑꯗꯨꯒꯤ ꯍꯅꯨꯕꯤꯁꯨ ꯃꯈꯣꯡ ꯃꯈ꯭ꯋꯥꯡ ꯀꯣꯟ ꯀꯣꯟꯅꯀꯣ ꯀꯟꯅ ꯆꯥꯛ ꯏꯟꯕꯤꯔꯒ ꯂꯩꯕꯅꯤꯅꯦ ꯑꯩꯅ ꯑꯗꯨ ꯑꯗꯨ ꯎꯕ ꯀꯥꯟꯗ ꯆꯍꯤ ꯌꯥꯝ ꯄꯨꯟꯁꯤꯕꯁꯨ ꯇꯜꯂꯦ ꯍꯥꯏꯕꯗꯤ ꯃꯣꯏꯒꯤ ꯃꯤꯁꯤꯡꯗꯨ ꯂꯩꯇꯕ꯭ꯔꯥ ꯈꯪꯗꯦꯕ ꯃꯆꯥ ꯃꯁꯨ ꯈꯣꯏꯁꯨ ꯂꯩꯇꯕ꯭ꯔꯥ ꯈꯪꯗꯦꯕ ꯀꯅꯥꯁꯨ ꯀꯩꯅꯣ ꯇꯧꯗꯦ
ꯂꯩꯔꯝꯕꯁꯨ ꯌꯥꯏꯗ ꯃꯤ ꯅꯨꯡꯁꯤꯅꯕꯒꯤ ꯏꯟꯕꯤꯕꯁꯨ ꯀꯅꯥꯅ ꯈꯪ
ꯎꯝ ꯑꯗꯨꯁꯨ ꯃꯕꯥꯅꯤꯁꯦ ꯀꯅꯥꯁꯨ ꯂꯩꯇꯕ ꯃꯥꯜꯂꯦ ꯃꯕꯥꯅꯤ ꯈꯛ ꯇ ꯃꯤꯂꯦꯕ
ꯑꯃꯔꯣꯝ ꯈꯜꯂꯗꯤ ꯃꯕꯥꯅꯤꯃꯛ ꯍꯤꯡꯂꯤꯕꯗꯣ ꯐꯥꯔꯦ ꯑꯃꯥꯡ ꯑꯃꯇ ꯑꯣꯏꯔꯗꯤ ꯍꯦꯟꯅ ꯋꯥꯒꯗꯕꯅꯦ ꯋꯥꯈꯜꯗꯣꯀꯣ
ꯍꯅꯨꯕꯤ ꯁꯤꯔꯒ ꯍꯅꯨꯕ ꯈꯛꯇ ꯂꯩꯔꯗꯤ ꯍꯦꯟꯅ ꯋꯥꯒꯗꯧꯕꯗꯣ
ꯑꯗꯨꯅꯦ ꯋꯥꯈꯜꯁꯨ ꯍꯦꯟꯅ ꯋꯥꯒꯅꯤꯕ ꯍꯛꯆꯥꯡ ꯋꯥꯕ ꯉꯥꯛꯇꯅꯕ
ꯎꯝ ꯑꯗꯨꯅꯦ ꯑꯩꯈꯣꯏꯒꯤ ꯑꯩꯒꯤ ꯏꯄꯥꯗꯣ ꯃꯉꯣꯟꯗ ꯄꯣꯛꯄ ꯃꯃꯥꯒꯤ ꯃꯃꯥꯒꯤ ꯄꯩꯁꯥ ꯃꯃꯥꯒꯤ ꯃꯃꯥꯗꯣ
ꯎꯝ
ꯑꯗꯨꯁꯦ ꯆꯍꯤ ꯌꯥꯝ ꯀꯨꯏꯅ ꯄꯨꯟꯁꯤꯌꯦꯕ ꯍꯧꯖꯤꯛ ꯑꯩꯈꯣꯏ ꯏꯄ__ ꯏꯄꯥꯈꯣꯏꯗꯤ ꯄꯨꯟꯁꯤꯒꯦꯔꯥ ꯄꯨꯟꯁꯤꯔꯣꯏꯗ꯭ꯔꯥ ꯈꯪꯗꯦ ꯑꯗꯣ ꯃꯈꯣꯏ ꯏ ꯏꯕꯣꯛ ꯑꯩꯈꯣꯏꯒꯤ ꯑꯩꯈꯣꯏ ꯐꯥꯎꯕ ꯃꯁꯛ ꯏꯄꯥꯒꯤ ꯃꯕꯣꯛꯇꯣ ꯑꯩꯈꯣꯏ ꯐꯥꯎ ꯎꯕ ꯐꯪꯉꯦꯕ ꯆꯍꯤ ꯆꯥꯝꯃꯒ ꯇꯔꯥꯃꯉꯥ ꯍꯥꯏꯕ ꯃꯥꯜꯂꯦ ꯃꯥꯅ__ ꯄꯨꯟꯁꯤꯕꯗꯣ ꯃꯁꯝꯁꯦ ꯎꯝ ꯃꯁꯝꯁꯦ ꯏꯪꯉꯧ ꯉꯧꯕꯅꯦ ꯃꯁꯝ ꯏꯉꯧ ꯉꯧꯔꯒꯀꯣ ꯃꯈ꯭ꯋꯥꯡ ꯀꯣꯟ ꯀꯣꯟꯅ ꯆꯠꯄꯅꯤꯅꯦ
ꯎꯝ ꯌꯦꯡꯕ ꯌꯥꯝ ꯅꯨꯡꯉꯥꯏꯔꯝꯅꯤ ꯑꯗꯨꯗꯤ
ꯎꯝ ꯀꯩꯅꯣꯁꯨ ꯌꯥꯎꯕꯅꯦ ꯃꯥꯗꯤ ꯆꯍꯤ ꯐꯤꯐꯇꯤꯒꯤ ꯑꯩꯈꯣꯏ ꯈꯨꯟꯗ ꯐꯪꯁꯟ ꯇꯧꯕꯗꯣ ꯑꯗꯨꯒꯨꯝꯕꯁꯨ ꯌꯥꯎꯕꯅꯦ ꯃꯥꯗꯤ ꯀꯨꯏꯅ ꯈꯔ ꯀꯩꯅꯣ ꯇꯧꯕꯒꯤ ꯄꯨꯟꯁꯤ ꯁꯥꯡꯕꯒꯤ
ꯎꯝ
ꯐꯩꯌꯦ ꯑꯗꯨꯃꯥꯏꯅ ꯄꯨꯟꯁꯤ ꯁꯥꯡꯕꯁꯨ
ꯃꯥꯕꯨꯗꯤ ꯃꯆꯥꯁꯨ ꯃꯁꯨꯁꯨ ꯌꯥꯝꯕꯅꯤꯅ ꯃꯥꯗꯤ ꯌꯥꯝ ꯋꯥꯕꯗꯤ ꯑꯣꯏꯔꯣꯏꯕ ꯑꯩꯈꯣꯏ ꯑꯩꯈꯣꯏꯅ ꯑꯉꯥꯡ ꯑꯣꯏꯔꯤ ꯑꯩꯈꯣꯏꯕꯨꯗꯤ ꯎꯝ ꯑꯈꯣꯏꯒꯗꯤ ꯁꯦꯕꯥ ꯐꯖꯅ ꯇꯧꯕ ꯅꯪꯗ꯭ꯔꯦ ꯍꯥꯏꯕꯗꯤ ꯑꯩꯈꯣꯏꯅ ꯈꯔ ꯑꯉꯥꯡ ꯑꯣꯏꯔꯤꯕꯒꯤ ꯃꯈꯣꯏꯅ ꯑꯣꯏꯕ
ꯑꯣ ꯐꯩꯅꯦ ꯗꯨꯗꯤ ꯍꯣꯏ ꯑꯗꯨ ꯄꯨꯟꯁꯤ ꯀꯨꯏꯔꯁꯨ ꯁꯦꯕꯥꯒꯨꯝꯕ ꯑꯗꯨꯝ ꯌꯦꯡꯕꯤꯅꯤꯡꯉꯥꯏ ꯂꯩꯔꯗꯤ ꯐꯩꯌꯦꯕ ꯃꯤꯅ ꯌꯦꯡꯕꯤꯅꯤꯡꯗꯕꯒꯨꯝꯕ ꯇꯧꯔꯗꯤ ꯑꯁ ꯅꯨꯡꯁ ꯏ ꯑꯍꯟ ꯈꯣꯏꯗꯣ
ꯅꯣꯏꯗꯤ ꯀꯔꯤ ꯌꯦꯟꯁꯥ ꯀꯅꯥꯅ ꯆꯥꯛ ꯊꯣꯡꯕꯥꯅꯦ
ꯑꯈꯣꯏ ꯏꯆꯦꯅ ꯊꯣꯡꯍꯧꯋꯦ ꯆꯥꯛ
ꯑꯣ
ꯆꯥꯛ ꯊꯣꯡꯕꯗꯤ ꯄꯥꯥꯛ ꯌꯥꯎꯗꯝꯅꯦ
ꯍꯥꯥ
ꯆꯥꯛ ꯄꯥꯛ ꯊꯣꯡꯗꯦ ꯑꯩꯗꯤ
ꯎꯝ ꯌꯥꯝ ꯅꯪ ꯂꯩꯁꯥꯕꯤꯔꯣ ꯃꯧꯔꯣ
ꯃꯧꯅꯦ ꯃꯧ
ꯃꯧꯔꯥ ꯑꯥ ꯃꯧ ꯅꯠꯇꯦ ꯅꯪ ꯅ ꯅꯆꯦ ꯍꯥꯏꯕꯗꯨꯗꯤ ꯅꯪꯒꯤ ꯅꯋꯥꯗꯤ ꯅ ꯅ ꯅꯋꯥꯒꯤꯔꯥ ꯅꯪꯒꯤꯔꯥ
ꯑꯩꯒꯤ ꯏꯆꯦ ꯏꯄꯥꯝꯗ ꯂꯩꯕ
ꯏꯄꯥꯝꯗ ꯂꯩꯕꯥ
ꯎꯝ
ꯅꯪꯒꯤ ꯅꯨꯄꯥꯗꯤ ꯉꯥꯎꯁꯤꯟꯅꯕ꯭ꯔꯥ
ꯉꯥꯎꯁꯤꯟꯅꯗꯦꯗ ꯌꯥꯝ ꯒ꯭ꯌꯥꯟ ꯇꯥꯏꯌꯦꯗ
ꯗꯨ ꯀꯔꯤꯒꯤ ꯅꯄꯥꯥꯝꯗ ꯂꯩꯕ꯭ꯔꯥ ꯑꯩꯗꯤ ꯅꯪ ꯅꯨꯄꯥ ꯉꯥꯎꯁꯤꯟꯅꯔꯒ ꯌꯨ ꯒꯨꯝꯕ ꯊꯛꯔꯒ ꯇꯧꯕ꯭ꯔꯥ ꯈꯟꯕꯅꯤꯅꯦ
ꯃꯤ ꯀꯣꯏꯕ ꯂꯥꯛꯄꯅꯤꯅꯦꯍꯦ
ꯎꯝꯍꯨꯝ ꯑꯣ ꯑꯗꯨꯃꯥꯏꯟ ꯇꯧꯕ꯭ꯔꯥ
ꯎꯝ
ꯑꯣ ꯑꯩꯗꯤ ꯋꯥꯈꯜꯁꯦ ꯑꯥ ꯌꯧꯅ ꯁꯥꯒꯠꯂꯒ ꯂꯩꯔꯦ
ꯅꯪꯒꯤ ꯅꯨꯄꯥꯅ ꯐꯠꯇꯕ꯭ꯔꯥ ꯈꯟꯕ ꯑꯩꯈꯣꯏ ꯏꯋꯥꯗꯤ ꯗꯨꯞ ꯌꯥꯝ ꯐꯩ
ꯎꯝ
ꯑꯁ ꯑꯗꯨ ꯍꯥꯏꯔꯒ ꯅꯨꯄꯥꯁꯦ ꯈꯔ ꯑꯐꯕ ꯊꯤꯒꯗꯧꯕꯅꯦ ꯑꯩꯅꯀꯣ ꯆꯍꯤ ꯑꯃꯁꯦ ꯑꯩꯈꯣꯏꯒꯤ ꯑꯩꯈꯣꯏ ꯇ꯭ꯔꯥꯏꯞꯀꯤ ꯀꯟꯐ꯭ꯔꯦꯟꯁꯇ ꯑꯩꯅ ꯏ ꯏꯟ ꯑꯉꯥꯡꯁꯤꯡꯉ‌ꯣꯅ ꯍꯥꯏꯕ ꯑꯁꯤ ꯃꯇꯝꯗꯀꯣ ꯄꯥꯈꯪ ꯌꯦꯡꯍꯧꯋꯣ ꯑꯁꯤ ꯃꯇꯝꯗꯤ ꯄꯥꯈꯪ ꯒ꯭ꯌꯥꯟ ꯇꯥꯕ ꯂꯥꯛꯀꯅꯤ ꯑꯗꯨ ꯂꯥꯛ ꯀꯅꯤ ꯍꯥꯏꯈ꯭ꯔꯦꯕ ꯈꯪꯕ꯭ꯔꯥ
ꯎꯝ
ꯂꯥꯁꯇꯗꯤ ꯑꯩ ꯑꯩ ꯄꯥꯈꯪꯗꯨꯅꯥ ꯂꯥꯁ ꯗ‌ꯦ ꯅꯨꯃꯤꯠꯇ ꯌꯨ ꯉꯥꯎꯔꯤ ꯉꯥꯎꯔꯤ ꯇꯧꯔꯒ ꯂꯥꯛꯈ꯭ꯔ‌ꯦ ꯑꯗꯨꯒꯤ ꯑꯉꯥꯡꯁꯤꯡ ꯑꯣ ꯑꯣ ꯑꯣ ꯑꯣ ꯑꯗꯨꯒꯤ ꯑꯩꯅ ꯏꯆꯦ ꯏꯆ‌ꯦ ꯅꯪꯒꯤ ꯄꯥꯈꯪꯅꯦ ꯂꯥꯛꯑꯦ ꯂꯥꯛꯑꯦꯍꯦꯌ‌ꯦ ꯑꯩꯅ ꯍꯣꯏ ꯂꯥꯛꯁꯨꯟ ꯂꯥꯛꯁꯨꯟ ꯁꯨ ꯃꯥꯁꯨ ꯃꯥꯒꯤ ꯊꯣꯛꯄ ꯂꯩꯁꯨ ꯑꯩ ꯑꯩ ꯊꯣꯛꯄ ꯂꯩ ꯀꯥꯏꯅꯈ꯭ꯔꯅꯤ ꯑꯦꯅ ꯍꯥꯏꯕ ꯀꯥꯏꯅꯈ꯭ꯔꯅꯤ ꯃꯥꯁꯦ ꯑꯩ ꯊꯨꯅ ꯀꯥꯏꯅꯈ꯭ꯔꯅꯤ ꯃꯥꯁ‌ꯦ ꯌꯥꯗ꯭ꯔꯦ ꯑꯩꯅꯁꯨ ꯅꯍꯥꯟ ꯄꯥꯝꯗꯕꯅ‌ꯦ ꯎꯄꯥꯏ ꯂꯩꯇꯕꯒꯤ ꯑꯩꯁꯨ ꯅꯨꯡꯁꯤꯅꯕꯅꯤꯅ ꯑꯗꯨꯝ ꯀꯣꯏꯅꯕꯅꯦ ꯍꯥꯏꯕꯅꯦꯕ ꯑꯁ ꯁꯤꯃꯅ‌ꯦ ꯍꯥꯏ ꯂꯥꯁ ꯗ‌ꯦ ꯅꯨꯃꯤꯠꯇꯣ ꯑꯁꯤ ꯑꯩꯈꯣꯏ ꯈꯨꯜꯒꯤ ꯑꯁꯤ ꯑꯩꯈꯣꯏ ꯈꯨꯜ ꯑꯩꯅ ꯂꯩꯐꯝ ꯈꯨꯜꯗꯣ ꯎꯝ ꯑꯗꯨ ꯑꯩꯈꯣꯏꯁꯦ ꯃꯣꯏꯁꯦ ꯏꯁꯩꯗ ꯁꯦꯀꯦꯟ ꯂꯧꯕꯅꯦꯕ ꯃꯈꯣꯏ ꯀꯦꯝꯗ ꯑꯩꯈꯣꯏꯗꯤ ꯖꯒꯣꯏ ꯁꯥꯕ ꯆꯠꯂꯦꯅꯦꯍꯦ ꯏꯍꯤꯡꯗ ꯒꯦꯗꯔꯤꯡꯒ ꯇꯧꯔꯒ ꯇꯧꯕ ꯌꯥꯎꯈ꯭ꯔꯦ ꯃꯣꯏ ꯋꯨꯃꯦꯟ ꯃꯣꯏꯅꯗꯤ ꯑꯩꯉꯣꯟꯁꯦ ꯑꯌꯥꯝꯕ ꯃꯁꯛ ꯈꯪꯕꯀꯣ ꯑꯩꯅꯗꯤ ꯑꯁꯤ ꯈꯨꯟꯒꯤ ꯃꯤꯁꯤꯡꯁꯦ ꯃꯁꯛ ꯈꯪꯗꯦꯕ ꯑꯩꯅ ꯈꯪꯕꯗꯤ ꯂꯩꯁꯥ ꯄꯥ ꯄꯥꯈꯪ ꯈꯔ ꯈꯛꯇ ꯈꯪꯕꯅꯦꯕ ꯑꯇꯣꯞꯄꯗꯤ ꯈꯪꯗꯦꯕ
ꯎꯝ
ꯑꯗꯨ ꯇꯧꯔꯒ ꯃꯣꯏꯅꯁꯨ ꯑꯥꯗ ꯂꯩꯕ ꯃꯣꯔꯦꯔꯣꯝꯗ ꯂꯩꯕ ꯑꯩꯈꯣꯏ ꯈꯨꯟ ꯑꯃ ꯂꯩꯕꯗꯣ ꯃꯣꯏꯅꯁꯨ ꯃꯣꯏꯗ ꯉꯟꯇꯥ ꯆꯠꯄꯒꯤ ꯃꯣꯏꯅꯁꯨ ꯃꯣꯏꯒꯤ ꯑꯦꯟꯁꯥꯡ ꯑꯗꯨ ꯁꯥꯒ ꯊꯣꯡꯅꯕ ꯁꯒꯨꯟꯒ ꯊꯣꯡꯅꯕꯒꯨꯝꯕ ꯄꯤꯔꯝꯕꯅꯦꯕ ꯑꯗꯨꯁꯦ ꯃꯣꯏꯋꯨꯝ ꯋꯨꯃꯦꯟ ꯈꯣꯏꯅ ꯐꯨꯠꯂꯒ ꯃꯦꯠꯂꯒ ꯆꯥꯍꯟꯕꯅꯦꯕ ꯑꯩꯈꯣꯏ ꯈꯨꯟꯗ
ꯎꯝ
ꯎꯝ ꯍꯥꯏꯗꯤ ꯑꯩꯈꯣꯏꯗꯤ ꯐꯖꯅ ꯏꯟꯖꯣꯏ ꯇꯧꯈ꯭ꯔꯦꯅꯦꯍꯦ ꯃꯥꯖꯤ ꯀꯥꯅꯥꯅ ꯑꯁꯤ ꯏꯌꯥꯝꯕ ꯑꯁꯣꯝꯗ ꯏꯌꯥꯝꯕ ꯑꯃ ꯂꯩꯕꯗꯣ ꯎꯝ ꯃꯥꯒꯤ ꯅꯨꯄꯤ ꯅꯔꯁ ꯑꯣꯏꯕꯗꯣ ꯃꯣꯏꯒꯤ ꯀꯥꯡꯕꯨꯅꯤꯅꯦꯍꯦ ꯑꯗꯨꯒ ꯃꯣꯏ ꯀꯥꯡꯕꯨꯅꯤꯅꯦꯍꯦ ꯃꯣꯏ ꯀꯥꯡꯕꯨꯁꯤ ꯄꯨꯔꯥ ꯉꯥꯎꯔꯒ ꯀꯗꯥꯏ ꯀꯗꯥꯏ ꯇꯨꯝꯕ꯭ꯔ ꯈꯪꯄꯣꯠꯇꯦꯅꯦꯍꯦ ꯂꯩꯕꯁꯦ ꯑꯗꯨꯒꯤ ꯍꯌꯦꯡ ꯍꯌꯦꯡꯁꯨ ꯏꯕꯥꯟꯅꯤ ꯄꯥꯎ ꯐꯥꯎꯅꯗꯦ ꯅꯨꯃꯤꯠ ꯅꯤꯅꯤ ꯍꯨꯝꯅꯤ ꯊ꯭ꯔꯤ ꯗꯦꯁ ꯂꯩꯕ ꯃꯇꯝꯗ ꯄꯥꯎ ꯐꯥꯎꯅꯈ꯭ꯔꯦ ꯃꯥꯅ ꯍꯥꯏ ꯑꯁ ꯑꯩꯗꯤ ꯁꯤꯔꯝꯒꯗꯧꯕ ꯈꯤꯇꯪ ꯈꯛꯇ ꯉꯥꯏ ꯃꯤꯌꯥꯝ ꯂꯥꯟꯗꯕ ꯁꯥꯔꯒ ꯀꯣ
ꯎꯝ
ꯑꯁ ꯃꯣꯏꯅ ꯑꯩꯉꯣꯟꯗꯨ ꯊꯛꯍꯠꯂꯒ ꯑꯗꯨ ꯇꯧꯍꯜꯂꯒ ꯑꯩꯅ ꯍꯦ ꯍꯦ ꯅꯪꯖꯨ ꯅꯆꯤꯟ ꯊꯤꯒꯅꯨ ꯅꯪꯅ ꯌꯥꯗ꯭ꯔꯒ ꯀꯔꯤ ꯅꯪ ꯊꯛꯍꯟꯒꯦꯔꯅ ꯍꯥꯏꯕ ꯃꯤꯅ ꯅꯪ ꯅꯪ ꯌꯥꯕꯤꯒꯤ ꯊꯛꯍꯟꯕꯅꯤꯅꯦꯍꯦ ꯑꯁ ꯃꯕꯥꯟꯅꯤꯁꯦ ꯀꯗꯥꯏ ꯀꯗꯥꯏ ꯇꯨꯝꯕ꯭ꯔꯥ ꯈꯪꯗꯦ
ꯎꯝ ꯍꯨꯝ
ꯇꯧꯔꯦꯅꯤ ꯑꯦ ꯇꯟꯗꯤ ꯇꯟꯕꯖꯥꯠꯅꯤ ꯍꯧ ꯍꯧꯖꯤꯛ ꯇꯨꯡꯃ ꯈꯔ ꯐꯕꯤꯒꯤ ꯄꯤꯁ ꯇꯥꯅ ꯂꯩꯕ ꯋꯥꯅꯤ ꯑꯩ ꯑꯣꯏꯔꯗꯤ ꯅꯨꯃꯤꯠ ꯈꯨꯗꯤꯡ ꯈꯠꯅꯒꯅꯤ ꯅꯨꯃꯤꯠ ꯈꯨꯗꯤꯡ ꯆꯩꯅꯒꯅꯤ ꯎꯝ ꯁꯤꯐꯥꯎꯕ ꯃꯔꯛ ꯃꯔꯛ ꯈꯪꯗꯕꯗꯨꯗꯤ
ꯑꯗꯨ ꯑꯣꯏꯔꯁꯨ ꯌꯨ ꯊꯛꯄꯒ ꯊꯛꯇꯕꯗꯤ ꯃꯥꯟꯅꯗꯕꯗꯨꯗꯤ ꯅꯪꯁꯨ ꯌꯥꯝ ꯅꯨꯡꯉꯥꯏꯔꯝꯒꯅꯤ
ꯎꯝ ꯍꯧꯖꯤꯛꯇꯤ ꯈꯟꯅꯔꯁꯨ ꯆꯍꯤ ꯑꯃꯗ ꯑꯅꯤꯔꯛ ꯑꯍꯨꯝꯂꯛ ꯍꯛꯇꯣꯛꯑꯦ ꯃꯤꯕꯨ ꯑꯣꯏꯕꯅꯤꯅꯀꯣ
ꯎꯝ
ꯑꯇꯣꯞꯄꯗ ꯌꯥꯝ ꯈꯠꯅꯅꯉꯥꯏꯗꯤ ꯄꯥꯛ ꯂꯩꯇ꯭ꯔꯦꯕ
ꯎꯝ
ꯑꯗꯨ ꯑꯗꯣ ꯑꯁꯤ ꯈꯠꯅꯕꯕꯨꯗꯤ ꯃꯤ ꯗꯥꯗꯥꯈꯣꯏ ꯑꯍꯟꯈꯣꯏ ꯐꯥꯎꯕ ꯈꯟꯗꯔꯤꯉꯩꯁꯤꯗ
ꯍꯣꯏꯗ ꯈꯠꯅꯕ ꯍꯥꯏꯕꯗꯤ ꯃꯍꯧꯁꯥꯅꯤꯗꯣ ꯂꯩꯃꯤꯟꯅꯔꯗꯤ
ꯎꯝ
ꯎꯝ ꯑꯣꯖꯥꯏ ꯅꯨꯄꯤ ꯑꯃ ꯑꯣꯏꯔꯒ
ꯅꯨꯡꯁꯤ ꯅꯨꯡꯁꯤꯅ ꯂꯩꯃꯤꯟꯅꯧ ꯎꯝ
ꯃꯁꯛ ꯐꯖꯕ ꯊꯤꯒꯅꯨ ꯃꯕꯨꯛ ꯆꯦꯟ ꯐꯕ
ꯎꯝ
ꯥꯒ꯭ꯌꯥꯟ ꯇꯥꯕ ꯊꯤꯌꯣ ꯍꯌꯦꯡ ꯃꯁꯛ ꯐꯖꯩ ꯍꯥꯏꯗꯨꯅ ꯑꯁꯣꯝ ꯑꯃ ꯃꯁꯛ ꯐꯖꯕ ꯈꯔ ꯄꯥꯝꯕꯅꯦꯕ ꯑꯁ ꯏꯆꯦ ꯑꯩꯗꯤ ꯑꯁꯤꯗ ꯅꯨꯄꯤ ꯑꯃ ꯂꯩꯕꯗꯣ ꯏꯆꯦ ꯏꯗꯤ ꯃꯁ ꯃꯁꯥꯛ ꯐꯖꯕ ꯄꯥꯝꯃꯦ ꯐꯩ ꯎꯝ ꯑ ꯑꯥ ꯃꯈꯥ ꯔꯣꯝꯒꯤꯗꯣ
ꯑꯦ
ꯃꯈꯥꯔꯣꯝꯒꯤꯗꯣ ꯑꯥ ꯏꯅ ꯃꯁꯛ ꯐꯖꯕ ꯑꯃꯁꯤ ꯃꯥ ꯈꯪꯅꯕ ꯃꯥꯜꯂꯦꯕ
ꯎꯝ
ꯄꯥꯎꯗꯤ ꯐꯖꯅ ꯐꯥꯎꯅꯗꯕꯤꯗꯀꯣ
ꯎꯝ
ꯑꯑꯥ ꯃꯔꯛ ꯃꯔꯛꯇ ꯐꯣꯟꯒꯨꯝꯕ__ ꯇꯧꯅꯕ ꯑꯗꯨ ꯅꯨꯄꯥꯗꯣ ꯃꯤꯠ ꯈꯔ ꯌꯥꯝꯃꯦꯕ ꯑꯩꯅꯁꯨ ꯍꯥꯏꯕꯅꯦ ꯃꯁꯛ ꯐꯖꯕꯁꯤ ꯈꯪꯉꯤꯅꯦꯍꯦ ꯅꯨꯄꯥꯗꯣ ꯑꯩꯈꯣꯏ ꯈꯨꯟꯅꯤꯅꯦꯍꯦ
ꯅꯠꯇꯦ ꯅꯪ ꯃꯁꯛ ꯈꯪꯕ꯭ꯔꯕ ꯅꯨꯄꯥꯗꯣ
ꯈꯪꯉꯦ ꯈꯪꯉꯦ ꯑꯩꯈꯣꯏ ꯈꯨꯟꯗꯒꯤꯅꯦ ꯅꯥꯍ ꯀꯣꯏꯅꯕꯗꯤ ꯅꯠꯇꯕ ꯃꯕꯦꯅꯤꯁꯦ
ꯃꯥꯅ ꯄꯥꯈꯪ ꯑꯇꯣꯞꯄꯒꯨꯝꯕ ꯏꯁꯇꯦꯇꯁꯀꯨꯝꯕ ꯊꯝꯕ ꯈꯣꯠꯄꯗ ꯃꯥꯅ ꯈꯝꯕꯜꯂꯦ ꯍꯥꯏꯕꯅꯦꯕ
ꯑꯗꯨ ꯃꯃꯥꯟꯅꯁꯨ ꯅꯨꯄꯤꯅꯁꯨ ꯈꯔ ꯄꯥꯝꯕꯅꯦꯕ ꯅꯨꯄꯤꯅꯁꯨ ꯈꯔ ꯅꯨꯄꯤꯅꯁꯨ ꯈꯔ ꯄꯥꯝꯕ ꯅꯨꯄꯥꯅꯅꯤ ꯃꯥꯅ ꯍꯧꯖꯤꯛ ꯇꯧꯔꯤꯕꯁꯤ ꯈꯔ ꯎꯝ ꯁꯥꯟꯅꯕꯒꯨꯝꯕ ꯑꯣꯏꯕꯅꯦꯕ ꯅꯨꯄꯥꯗꯨꯅ
ꯑꯣ ꯅꯪꯁꯨ ꯈꯪꯕ ꯑꯗꯨ ꯅꯨꯄꯥꯒꯤ ꯐꯖꯅ ꯈꯪꯂꯝꯅꯤꯕ ꯃꯒꯨꯟꯗꯣ
ꯎꯝ ꯑꯩꯁꯨ ꯐꯖꯅꯗꯤ ꯈꯪꯗꯦ ꯂꯩ ꯂꯩ ꯈꯨꯟ ꯑꯣꯏꯔꯁꯨ ꯎꯝ
ꯑꯥꯎꯠꯁꯥꯏꯠ ꯀꯨꯝꯕꯗ ꯂꯩꯕ꯭ꯔꯣ
ꯎꯝ ꯎꯝ ꯑꯥꯎꯠꯁꯥꯏꯠꯇ ꯂꯩꯌꯦ ꯍꯨꯝ ꯄꯛꯅꯁꯨ ꯑꯩꯈꯣꯏꯁꯨ ꯑꯩꯈꯣꯏꯒꯤ ꯕꯦꯁ ꯑꯣꯏꯗꯕꯝꯅꯤꯅ ꯏꯅꯥꯎꯅꯨꯄꯥ ꯈꯣꯏꯒꯤ ꯂꯣꯡꯒꯥꯅꯦꯕ ꯃꯥꯅ ꯈꯔꯕꯨꯗꯤ ꯑꯍꯥꯟ ꯑꯣꯏꯌꯦ ꯑꯗꯨꯁꯨ ꯃꯣꯏ ꯆꯍꯤ ꯑꯃꯈꯛꯇ ꯄꯣꯡꯃꯤꯟꯅꯕꯅꯦꯕ
ꯑꯣ ꯑꯗꯨꯗꯤ ꯈꯔ ꯒ꯭ꯌꯥꯟ ꯇꯥꯕ ꯃꯇꯝ ꯑꯣꯏꯔꯦꯅ
ꯎꯝ ꯑꯁ ꯒ꯭ꯌꯥꯟ ꯇꯥꯔꯁꯨ ꯃꯥꯗꯤ ꯃꯁꯛ ꯐꯖꯕꯅꯤ ꯅꯨꯞ ꯄꯤꯈꯣꯏꯅ ꯂꯣꯏꯅ ꯉꯥꯎꯋꯦꯕ
ꯑꯁ ꯀꯌꯥꯃꯨꯛ ꯐꯖꯈ꯭ꯔꯕ ꯌꯥꯅꯣ
ꯎꯝ ꯑꯗꯨ ꯅꯔ ꯑꯩꯈꯣꯏꯗ ꯑꯁꯤ ꯐꯪꯁꯟꯗ ꯑꯅꯥꯎꯟꯁꯔ ꯅꯨꯡꯁꯔꯕꯨ ꯑꯣꯏꯕꯗꯨꯒꯤꯅꯤꯅꯦꯍꯦ ꯎꯝ
ꯑꯁ ꯃꯁꯛ ꯌꯥꯝ ꯐꯖꯕꯗꯤ ꯅꯠꯇꯦꯗ ꯑꯗꯨꯝ ꯃꯒꯨꯟ ꯂꯩꯕ ꯋꯥꯅꯤ
ꯏ ꯑꯗꯨꯕꯨ ꯅꯨꯄꯤꯅ ꯈꯔ ꯄꯥꯝꯅꯕꯗꯣ
ꯎꯝ
ꯑꯗꯨꯈꯨꯝꯕꯅꯦꯕ
ꯑꯣ ꯑꯗꯨꯒ ꯐꯥꯎꯅꯕ꯭ꯔꯕ ꯃꯥꯁꯦ
ꯑꯣ ꯃꯔꯛ ꯃꯔꯛ ꯐꯥꯎꯅꯩ ꯅꯨꯇꯤ ꯈꯨꯗꯤꯡ ꯐꯥꯎꯅꯗꯦꯕ ꯃꯔꯛ ꯃꯔꯛ ꯐꯥꯎꯅꯕꯗꯨ ꯅꯨꯄꯤꯅ ꯏꯁꯇꯦꯇꯁ ꯊꯝꯕ ꯃꯇꯝꯗꯨꯗ ꯗꯨ ꯅꯨꯄꯥꯒꯤ ꯐꯣꯇꯣꯒꯨꯝꯕ ꯊꯝꯕ ꯒꯥꯟꯗ ꯅꯪ ꯑꯗꯨꯒꯨꯝꯕ ꯊꯝꯒꯅꯨ ꯑꯗꯨꯒ ꯑꯩ ꯂꯩꯔꯤꯉꯩꯁꯤꯗ ꯀꯨꯝꯕꯀꯣ ꯇꯧꯋꯦ ꯈꯪꯍꯧꯗꯕꯤ ꯀꯣꯜꯒꯨꯝꯕ ꯕꯤꯗꯤꯌꯣ ꯀꯣꯜꯒꯨꯝꯕ ꯈꯪꯍꯧꯗꯕꯤ ꯇꯧꯔꯦꯌꯦ ꯅꯨꯇꯤ ꯈꯨꯗꯤꯡꯗꯤ ꯅꯠꯇꯕꯤꯗ
ꯎꯝ
ꯑꯩꯟꯗꯨꯗꯤ ꯑꯣꯏꯔꯣꯏ ꯌꯥꯕ
ꯑꯇꯣꯞꯄꯗꯤ ꯅꯉꯣꯟꯗ ꯍꯥꯏꯕ꯭ꯔꯕ ꯃꯥꯅ
ꯎꯝ
ꯅꯦ
ꯅꯨꯄꯤꯅ ꯅꯨꯄꯤꯅ ꯍꯥꯏꯕ
ꯐꯩꯅꯦ ꯐꯥꯎꯅꯔꯗꯤ
ꯑꯩꯅ ꯆꯤꯡꯅꯈ꯭ꯔꯕꯅꯦꯕ ꯅꯍꯥꯟꯅꯦ ꯃꯥꯁꯦ ꯃꯥꯒꯤ ꯋꯥꯗ ꯗꯨꯝ ꯍꯪꯂꯦꯑꯦꯕ ꯅꯨꯄꯤꯗꯀꯣ